ꯍꯜꯂꯣ ꯑꯣ ꯇꯥꯔꯦ ꯇꯥꯔꯦ ꯑꯩꯗꯣ ꯀꯩꯅꯣ ꯇꯧꯔꯨꯕ ꯑ ꯆꯥꯛ ꯆꯥꯔꯨꯔꯕ ꯑꯩꯗꯣ ꯍꯜꯂꯛꯇ ꯉꯥꯏꯔꯤꯕ ꯑꯗꯨꯒꯤ
ꯀꯥꯏ ꯆꯠꯂꯣꯏꯕ
ꯑꯩ ꯂꯥꯏꯔꯤꯛ ꯄꯥ ꯆꯠꯂꯨꯕ ꯑꯗꯨꯒꯤ ꯍꯜꯂꯛꯇ ꯉꯥꯏꯕ ꯑꯥ
ꯑꯦ ꯂꯩꯕꯗꯤꯩꯗꯤ ꯌꯥꯝ ꯆꯠꯅꯔꯦꯅꯦ ꯅꯣꯏ ꯂꯥꯏꯕꯦꯔꯤꯗ ꯐꯝꯃꯒ ꯁꯨꯃꯥꯏꯅ ꯋꯥꯔꯤꯣꯏ ꯁꯥꯟꯅꯕꯗꯤ ꯌꯥꯔꯣꯏꯅꯦ
ꯌꯥꯔꯣꯏ
ꯑꯗꯨꯅꯦꯕ ꯃꯤ ꯃꯌꯥꯝ ꯐꯝꯃꯒ ꯐꯝꯃ ꯂꯩꯕꯅꯤꯅ
ꯑꯣ ꯃꯄꯥꯟꯗ ꯊꯣꯛꯂꯛꯑꯕꯨꯗꯤ ꯑꯗꯨꯝ ꯁꯥꯕ ꯌꯥꯅꯤꯗ ꯑꯗꯨꯕꯨꯗꯤ
ꯅꯨꯡꯁꯤꯠ ꯃꯈꯣꯟꯒ ꯇꯥꯔꯣꯏꯗ꯭ꯔꯥ ꯑꯩꯁꯦ
ꯑꯗꯨꯗꯤ ꯀꯩ ꯀꯥꯏꯗꯦꯗ ꯅꯨꯡꯁꯤꯠ ꯃꯈꯣꯟꯗꯤ ꯈꯔꯗꯤ ꯇꯥꯗ꯭ꯔꯗꯤ ꯑꯣ ꯉꯁꯥꯏ ꯑꯩꯒꯤ ꯏꯃꯥꯟꯅꯕꯤꯗꯣ ꯑꯗꯨꯗꯨꯅ ꯍꯪꯉꯛꯑꯝꯃꯦꯕꯀꯣ ꯀꯃꯥꯏ ꯇꯧꯕꯅꯣ ꯅꯪ ꯃꯤ ꯀꯌꯥ ꯁꯨꯔꯦ ꯈꯣꯠꯂꯦ ꯇꯧꯔ ꯍꯪꯉꯛꯑꯝꯕꯅꯦ ꯑꯗ ꯃꯥꯅ ꯑꯗꯨꯃꯥꯏꯅ ꯁꯨꯃꯥꯏꯅ ꯑꯗꯨꯝ ꯀꯣꯜꯒꯨꯝꯕ ꯇꯧꯅꯤꯡꯕ ꯇꯥꯔꯒꯗꯤ ꯍꯥꯏꯗꯤ ꯑꯗꯨꯝ ꯄ꯭ꯔꯣꯖꯦꯛꯇꯣ ꯃꯈꯥ ꯇꯥꯅ ꯄꯥꯏꯅꯤꯡꯕ ꯑꯣꯏꯇꯥꯥꯔꯒꯗꯤ ꯃꯤꯡ ꯄꯤꯈꯠꯂꯣ ꯍꯥꯏꯕ ꯑꯗꯨ ꯆꯦꯃꯦꯟꯗ ꯇꯧꯅꯤꯡꯕ꯭ꯔꯕ
ꯑꯩꯒꯤꯗꯣ ꯅꯪ ꯑꯩꯅ ꯀꯣꯜ ꯇꯧꯅꯕꯩ ꯄꯣꯠꯇꯣ ꯑꯩꯅ ꯈꯪꯗ꯭ꯔꯤꯗꯅ ꯑꯝꯇꯪ ꯇꯧꯔꯛꯈꯤ ꯒꯦ ꯑꯗꯨꯗꯨꯒꯅꯦ ꯍꯥꯏꯗꯤ ꯍꯧꯖꯤꯛꯀꯤꯁꯤ ꯅꯪ ꯇꯧꯔꯛꯏꯁꯨꯣ ꯑꯍꯥꯟꯕꯒꯤ ꯇꯧꯔꯤꯅꯤꯗꯅ ꯑꯗꯩꯗꯤ ꯁꯤ ꯑꯩꯅ ꯑꯃꯨꯛ ꯇꯧꯕ ꯌꯥꯔꯛꯇꯣꯏ ꯅꯠꯇ꯭ꯔꯣ
ꯑꯥ ꯑꯗꯨꯝ ꯆꯞ ꯃꯥꯟꯅꯩꯌꯦ ꯑꯗꯨꯝ ꯐꯣꯟ ꯀꯣꯜ ꯇꯧ ꯍꯥꯏꯔꯒ ꯑꯗꯨꯝ ꯄꯦꯁ ꯇꯧꯔꯒ ꯅꯝꯕꯔꯗꯣ ꯄꯦꯁ ꯇꯧꯔꯒ ꯑꯗꯨꯝ ꯀꯣꯜ
ꯑꯗꯨ ꯅꯐꯝꯈꯛꯇ ꯑꯝꯇ ꯌꯥꯎꯗꯦꯕ ꯑꯃꯅꯤ ꯅꯪ
ꯅꯠꯇꯦ ꯑꯗꯨꯅꯤꯅꯦ ꯌꯥꯎꯔꯛꯈꯤꯔꯣꯏꯕ ꯑꯗꯨꯗꯤ ꯑꯩꯗꯤꯀꯦ ꯇꯧꯕꯗꯁꯨ ꯌꯥꯎꯗꯦꯕ ꯑꯩꯒꯤ ꯃꯇꯝꯗꯣ ꯌꯧꯔꯀꯥꯟꯗꯅꯦ ꯍꯥꯏꯗꯤ ꯑꯩꯅ ꯀꯣꯜ ꯇꯧꯕ ꯌꯥꯕꯒꯤ ꯐꯦꯁꯇꯣ ꯌꯧꯔꯀꯥꯟꯗꯅꯦ ꯂꯥꯛꯀꯅꯤꯕ ꯑꯗꯨꯃꯥꯏꯅ ꯇꯧꯗꯣꯏꯕ
ꯑ ꯑꯗꯨꯗ ꯑꯗꯨꯝ ꯍꯥꯏꯔꯛꯀꯦꯕ ꯑꯩꯗꯣ ꯌꯦꯡꯈꯤꯒꯦꯕ ꯌꯦꯡꯈꯤꯒꯦꯗ ꯑꯇꯪ ꯁꯥꯟꯅꯈꯤꯒꯦꯕ ꯍꯧꯗꯉꯥꯏꯗꯅ ꯑꯩꯁꯨ ꯑꯗꯨꯒꯤ ꯈꯪꯈꯤꯒꯦ ꯇꯧꯕꯅꯤꯗ
ꯃꯥꯗꯣ ꯄꯤꯈꯠꯂꯛꯑꯣ ꯅꯝꯕꯔ ꯀꯩꯀꯥꯗꯣ ꯈꯣꯠꯄꯗꯣꯅ ꯍꯥꯏꯔꯛꯑꯦꯕ
ꯐꯣꯟ ꯅꯝꯕꯔꯁꯨ ꯑꯩ ꯑꯩꯒꯤ ꯑꯦꯀꯥꯎꯟꯁꯤꯗ ꯍꯥꯡꯕꯗꯣ ꯑꯣꯏꯗꯣꯏꯔꯥ
ꯈꯜꯂꯛꯑꯣꯅ ꯍꯥꯏꯔꯛꯄ ꯑꯗꯨꯒꯤ ꯃꯥꯅ ꯀꯅꯥ ꯀꯅꯥꯅꯣ ꯍꯪꯉꯛꯑꯣꯅ
ꯄꯤꯛꯈꯠꯈ꯭ꯔꯀꯥꯟꯗ ꯇꯧꯗꯣꯏꯁꯦ ꯀꯩꯅꯣꯕ
ꯀꯩꯝ ꯇꯧꯔꯨꯏ ꯑꯗꯨꯝ ꯑꯩꯅ ꯁꯨꯃꯥꯏꯅ ꯇꯧꯕ ꯁꯨꯃꯥꯏꯅ ꯀꯣꯜ ꯇꯧꯗꯣꯏꯅꯤ ꯃꯤꯉꯣꯟꯗ
ꯅꯠꯇꯦꯗ ꯅꯝꯕꯔꯒ ꯑꯗꯨꯃꯥꯏꯅꯒ ꯃꯃꯤꯡ ꯇꯧꯒ ꯑꯗꯨꯝꯇ ꯃꯈꯥ ꯇꯥꯅ ꯇꯧꯒꯦ ꯍꯥꯏꯇꯥꯔꯒꯗꯤ ꯑꯦ ꯍꯥꯏꯁꯦ
ꯃꯈꯥ ꯇꯥꯅ ꯇꯧꯒꯦ ꯍꯥꯏ ꯇꯥꯔꯒꯗꯤꯅꯦ ꯍꯥꯏꯗꯤ ꯑꯩꯅ ꯁꯨꯃꯥꯏꯅ ꯀꯣꯜ ꯇꯧꯔꯛꯄ ꯁꯨꯃꯥꯏꯅ ꯑꯗꯨꯝ ꯃꯤ ꯃꯌꯥꯝ ꯇꯧꯒꯦꯅ ꯈꯟ ꯇꯥꯔꯒꯗꯤ ꯍꯥꯏꯕ ꯑꯩꯒꯤꯕꯨꯗꯤ ꯑꯩꯒꯤ ꯄ꯭ꯔꯣꯖꯦꯛ ꯇꯣ ꯑ ꯑꯩ ꯇꯧ ꯂꯣꯏꯔꯒ ꯑꯗꯨꯝ ꯂꯣꯏꯈ꯭ꯔꯅꯤꯕ ꯑꯩꯕꯨꯗꯤ ꯀꯩꯁꯨ ꯇꯧꯊꯔꯔꯣꯏꯕ ꯃꯤ ꯊꯤꯕꯅ ꯍꯦꯟꯅ ꯋꯥꯏꯑꯦꯕ ꯑꯩꯒꯤꯗꯤ ꯑꯗꯨꯅ
ꯍꯣꯏ ꯃꯤ ꯊꯤꯕꯒꯤ ꯄ꯭ꯔꯣꯁꯦꯁꯇꯣ ꯑꯩꯁꯨ ꯂꯥꯛꯇ꯭ꯔꯤꯗꯅ ꯑꯗꯣ ꯍꯌꯦꯡꯋꯥ ꯑꯩꯉꯣꯟꯗ ꯁꯨꯝ ꯋꯥꯗꯣꯔꯗꯤ ꯑꯃꯨꯛ ꯂꯧꯁꯤꯜꯂꯒ ꯑꯃꯨꯛ ꯀꯩꯅꯣ ꯇꯧꯗꯣꯏꯔꯥꯅ ꯑꯃꯨꯛ ꯈꯜꯂꯤꯕ ꯑꯩꯁ
ꯍꯣꯏ ꯑꯗꯣ ꯄꯩꯁꯥꯗꯤ ꯐꯪꯉꯤꯗꯅ ꯑꯗꯨꯒꯤꯅꯤꯗ ꯃꯥꯅ ꯍꯪꯉꯛꯑꯣ ꯈꯣꯠꯂꯛꯑꯣ ꯍꯥꯏꯕ ꯗꯨꯒꯤꯅꯤꯗ
ꯍꯣꯏꯅꯦ ꯀꯣꯛ ꯁꯥꯟꯅꯕ ꯌꯥꯕ꯭ꯔꯥ ꯌꯦꯡꯒꯦ
ꯍꯣꯏ
ꯅꯪꯒꯤ ꯅꯣꯏꯁꯦ ꯍꯧꯖꯤꯛ ꯃꯥꯁꯇꯔ ꯂꯣꯏꯔꯕ꯭ꯔꯣ
ꯑꯍꯥ ꯑꯩ ꯃꯥꯁꯇꯔ ꯇꯧꯗꯗꯤꯌꯦ
ꯒ꯭ꯔꯦꯖꯨꯌꯦꯁꯟ ꯑꯣ
ꯑꯩ ꯒ꯭ꯔꯦꯖꯨꯋꯦꯁꯟ ꯈꯛꯇꯪ ꯇꯧꯔꯦ ꯑꯗꯨꯒ ꯃꯈꯥ ꯇꯝꯊꯗ꯭ꯔꯦ ꯑꯩꯗꯣ
ꯎꯝ ꯑꯦꯛꯖꯥꯝ ꯊꯥꯗꯣꯏꯅꯦꯕ ꯑꯗꯨꯗꯤ ꯅꯪꯁꯦ ꯍꯧꯖꯤꯛꯁꯦ
ꯑꯦꯛꯖꯥꯝ ꯊꯥꯕꯒꯤ ꯑꯣꯏꯅ ꯇꯧꯔꯦ ꯑꯩꯗꯣ
ꯀꯩꯒꯤꯅꯣ ꯅꯣꯛꯏꯁꯦ ꯀꯩꯒꯤꯅꯣ ꯅꯣꯛꯏꯁꯦ
ꯒ꯭ꯌꯥ ꯂꯥꯛꯏꯅꯤꯅꯦ ꯂꯥꯏꯕꯤꯔꯤꯗ ꯆꯠꯂ ꯂꯥꯏꯔꯤꯛ ꯄꯥꯕ ꯍꯥꯏꯁꯦ ꯀꯩꯅꯣꯒꯤ ꯑ ꯈꯦꯔꯣꯗꯥ ꯍꯥꯏꯔꯅ ꯑꯃ ꯂꯩꯗꯥꯏꯅꯦ ꯎꯝ ꯃꯥꯗꯤ ꯆꯨꯝꯃꯦ ꯃꯥ ꯑꯦꯝ ꯌꯨꯗ ꯊꯦꯡꯅꯩ ꯃꯥ ꯃꯥꯁꯇꯔ ꯇꯧꯋꯤ
ꯎꯝ ꯎꯝ ꯃꯥ ꯃꯤꯗꯤꯌꯥ ꯀꯩꯅꯣ ꯃꯥꯁ ꯀꯣꯝꯗ ꯇꯧꯕꯅꯦ ꯃꯥꯁ ꯀꯣꯝ ꯎꯝ ꯑ ꯃꯥꯅ ꯂꯤꯡꯒ꯭ꯁꯇꯤꯛꯇ ꯇꯧꯕ
ꯎꯝ ꯊꯦꯡꯅꯩꯌꯦꯕ ꯑꯩ ꯑꯗꯣ ꯅꯣꯏꯗꯤ ꯄ ꯄ꯭ꯔꯤꯌꯥꯡꯀꯥ ꯄ꯭ꯔꯤꯌꯥꯡꯀꯥ
ꯑꯥ ꯄ꯭ꯔꯤꯌꯥꯡꯀꯥꯗꯤ ꯐꯥꯎꯅꯩꯌꯦ ꯄ꯭ꯔꯤꯌꯥꯡꯀꯥ ꯐꯥꯎꯅꯩ ꯑꯩꯒ ꯃꯥ ꯄ꯭ꯔꯤꯌꯥꯡꯀꯥ ꯍꯟꯗꯛ ꯉꯔꯥꯡ ꯅꯍꯥꯟ ꯕꯦꯗ ꯈꯜꯂꯕ ꯈꯜꯂꯦ ꯍꯥꯏꯕꯅꯤ
ꯀꯩꯕ
ꯑ ꯕꯦꯠ ꯈꯜꯂꯦ ꯍꯥꯏꯕꯅꯦꯕ
ꯕꯦꯠ ꯀꯤ ꯑꯣ ꯕꯦꯠ ꯀꯤ ꯀꯩꯅꯣ
ꯎꯝ ꯏꯕꯥꯅꯤꯕꯨꯗꯤ ꯄꯥꯎ ꯐꯥꯎꯅꯩꯌꯦ
ꯄ꯭ꯔꯤꯌꯥꯡꯀꯥꯗꯣ ꯌꯥꯝ ꯎꯔꯝꯕꯅꯦ ꯏꯟꯁꯇꯥꯒ꯭ꯔꯥꯝꯗ ꯌꯥꯝ ꯅꯩꯔꯒ ꯎꯈꯤꯗ꯭ꯔꯕ ꯑꯗꯨꯒꯤ ꯅꯤꯡꯖꯪꯉꯛꯏꯅꯤꯅꯦ
ꯑꯣ ꯏꯟꯁꯇꯥ ꯍꯥꯡꯕ꯭ꯔꯣ ꯆꯨꯃꯦꯟꯗꯥꯗꯣ
ꯑꯦ ꯀꯩꯅꯣ ꯍꯥꯡꯗ꯭ꯔꯗꯤ ꯀꯩꯅꯣ
ꯑ ꯀꯩꯩ ꯍꯥꯏꯅ ꯍꯥꯡꯒꯦ ꯐꯣꯂꯣ ꯇꯧꯔꯛꯀꯦ ꯅꯠꯇꯤꯌꯦ ꯗꯤꯑꯛꯇꯤꯚꯦꯠ ꯌꯥꯝ ꯇꯣꯏꯅ ꯇꯧꯒꯟꯕꯅꯤꯅ ꯍꯪꯉꯤꯅꯦ
ꯑꯦ ꯑꯩꯁꯨ ꯇꯧꯒꯜꯂꯤ ꯎꯝ ꯃꯨꯠ ꯃꯨꯠꯀꯤ ꯃꯇꯨꯡ ꯏꯟꯅ
ꯋꯥꯔꯤ ꯁꯥꯟꯅ ꯂꯣꯏꯔꯒ ꯍꯣꯔꯦꯟ ꯐꯣꯂꯣ ꯇꯧꯅꯁꯤ
ꯍꯣ ꯍꯣꯏ ꯑ ꯑꯩ ꯀꯩꯅꯣ ꯇꯧꯔꯛꯀꯦ ꯑꯗꯨꯝ ꯋꯥꯆꯦꯞꯇꯅꯦ ꯇꯔꯀꯦ ꯈꯥꯡꯒꯦꯑꯦ ꯀꯅꯥ ꯀꯅꯥ ꯐꯔ꯭ ꯃꯤ ꯂꯣꯏꯅ ꯂꯩꯅꯩꯌꯦ ꯑꯩ ꯅꯪꯅ ꯀꯃꯥꯏꯅ ꯂꯩꯅꯗ꯭ꯔꯤꯅꯣ
ꯇꯧꯗꯦ ꯑꯩ ꯄꯥꯡꯅꯗꯤ ꯂꯩꯅꯗꯕꯅꯦ ꯑꯩꯗꯣ ꯑꯗ ꯑꯩꯒꯤ ꯃꯤꯡꯗꯁꯨ ꯍꯥꯡꯗꯕꯅꯤꯅ ꯃꯤꯅ ꯀꯌꯥ ꯈꯪꯗꯕꯅꯦꯕ
ꯎꯝ ꯀꯨꯏꯒꯤ ꯌꯥꯎꯔꯝꯕ ꯃꯌꯥꯝꯗꯣ ꯂꯣꯏꯅꯗꯨ ꯎꯝ ꯊꯦꯡꯅꯩꯌꯦꯕ
ꯎꯝ
ꯗꯨꯒꯤꯅꯤꯗ ꯏꯍꯦ ꯅꯥꯔꯦ
ꯋꯥꯔꯤ ꯑꯁꯥꯡꯕ ꯑꯝꯇꯪ ꯂꯤꯔꯛꯑꯣ ꯆꯥꯛꯀ ꯆꯥꯗꯔ꯭ꯤꯌ
ꯃꯤ ꯋꯥ ꯉꯥꯡꯗꯧꯗ ꯉꯥꯏꯔꯦ ꯑꯦ ꯍꯥꯏꯈꯣ ꯅꯩ ꯅꯟꯗꯦꯁꯣꯔꯤꯗꯨꯗꯤ ꯄꯥꯎꯍꯥꯎꯅꯗꯔꯣ
ꯃꯥ ꯀꯩꯅꯣ ꯑꯩꯒ ꯋꯥꯆꯦꯞ ꯁ꯭ꯇꯦꯇꯁꯇꯤ ꯎꯅꯩꯌꯦ ꯑꯗꯨꯒ ꯄꯥꯎꯒꯨꯝꯕ ꯋꯥꯔꯤ ꯃꯦꯁꯦꯁ ꯀꯨꯝꯕꯗꯤ ꯊꯥꯅꯗꯦ
ꯑꯍꯦ ꯎꯝ
ꯃ ꯃꯄꯥꯟ ꯂꯝ ꯂꯩꯕꯒꯨꯝ ꯇꯧꯕꯅꯦ
ꯑꯦꯌꯔ ꯍꯣꯁꯇꯦꯁ ꯈꯜꯂꯦ ꯍꯥꯏꯕꯅꯦ
ꯍꯣ ꯍꯣꯏ ꯑꯗꯨꯃꯥꯏꯅ ꯑꯃ ꯑꯣꯏꯒꯨꯝ ꯇꯧꯕꯅꯦ
ꯅꯟꯗꯦꯁꯣꯔꯤꯁꯦ ꯑꯈꯣꯏꯒꯤ ꯑꯦꯟꯁꯤꯁꯤ ꯌꯥꯎꯕꯗꯅꯦ ꯄꯨꯜꯂꯛꯄ ꯑꯣꯏꯗꯣꯏꯔꯥ ꯅꯠꯇ꯭ꯔꯒ ꯅꯣꯏ ꯖꯤꯄꯤꯗ ꯇꯝ ꯃꯤꯟꯅꯔꯛꯄ ꯑꯣꯏꯕ꯭ꯔꯥ
ꯎꯝ ꯖꯤꯄꯤꯗ ꯖꯤꯄꯤꯗ ꯇꯝꯗꯦ ꯑꯩꯁꯨ ꯖꯤꯄꯤꯗ ꯇꯝꯗꯤꯌꯦ
ꯅꯟꯗꯦꯁꯣꯔꯤꯁꯦ ꯀ ꯑꯗꯨꯗꯤ ꯅꯟꯗꯦꯁꯣꯔꯤꯁꯦ ꯑꯦꯟ ꯁꯤꯁꯤꯗ ꯊꯦꯡꯅꯕ
ꯁꯤꯗ ꯊꯦꯡꯅꯕ ꯑꯗꯣ ꯑꯩꯈꯣꯏꯒꯤ ꯕꯦꯆ ꯑꯣꯏꯕ ꯑꯗꯣ ꯃꯥ ꯖꯤꯄꯤꯗ ꯌꯥꯎꯕꯗꯣ ꯃꯥꯗꯣ ꯑꯇꯣꯞꯄ ꯀꯣꯂꯦꯖ ꯑꯃꯗꯤ ꯎ ꯑꯣꯏꯒꯤ ꯑꯣꯏꯕꯅꯤ
ꯑꯣ ꯑꯣ
ꯑꯩꯗꯤ ꯃꯥꯒ ꯑꯩꯀ ꯌꯥꯝ ꯐꯖꯕ ꯋꯥꯔꯤ ꯑꯝ ꯊꯣꯛꯈ꯭ꯔꯦꯅꯦꯍꯦ ꯑꯗꯨꯒꯤꯅꯤꯅꯦꯅꯦ ꯍꯤ
ꯈꯠꯅꯕꯒꯤꯔ
ꯈꯠꯅꯕꯩ ꯇꯥꯍꯧꯕ꯭ꯔꯥ ꯅꯪ ꯄꯥꯥꯎ
ꯎꯝ ꯈꯠ
ꯈꯠꯇꯦ ꯈꯠꯅꯕ ꯅꯠꯇꯦꯕ ꯑꯩꯒ ꯃꯥꯒ ꯈꯠꯅꯕꯗꯤ ꯅꯠꯇꯦꯕ ꯅꯠꯇꯦ ꯅꯠ ꯇꯦ ꯑꯗꯨꯏ ꯑꯦꯟ ꯁꯤꯁꯤ ꯂꯣꯏꯔꯕ ꯃꯇꯨꯡꯗꯅꯦ ꯐꯅꯥꯝ ꯀꯨꯏꯅ ꯆꯍꯤ ꯑꯅꯤ ꯑꯍꯨ ꯍꯨꯝ ꯃꯥ ꯆ ꯑꯦꯟ ꯁꯤꯁꯤ
ꯀꯩ ꯋꯥꯔꯤꯅꯣ ꯑꯗꯨꯏ ꯋꯥꯏꯔꯤꯗꯣ ꯍꯦꯛꯇ ꯂꯤꯔꯛꯑꯣ
ꯖꯨꯒꯣꯠ ꯆꯥꯒꯤꯗ꯭ꯔꯥ ꯇꯨ ꯊꯥꯎꯖꯟꯦ ꯇꯨ ꯊꯥꯎꯖ ꯖꯨꯟ ꯇ꯭ꯋꯦꯟꯇꯤ ꯐꯣꯔ ꯇ꯭ꯋꯦꯟꯇꯤ ꯐꯥꯏꯚꯇ ꯑꯣꯏꯗꯣꯏꯕ
ꯀꯩ ꯋꯥꯏ ꯅꯣ ꯑꯩ
ꯇ꯭ꯋꯇꯤꯥꯏꯚꯁꯤ ꯑꯣꯏꯒꯗ꯭ꯔꯥ ꯇ꯭ꯋꯇꯤ ꯐꯣꯔ ꯑꯣꯏꯗꯣꯏꯅꯦ ꯇ꯭ꯋꯇꯤ ꯐ ꯇ꯭ꯋꯦꯟꯇꯤ ꯐꯥꯏꯚꯇ ꯅꯠꯇꯦ ꯇ꯭ꯋꯦꯟꯇꯤ ꯐꯥꯏꯚꯇꯇꯤ ꯀꯦꯝ ꯇꯧꯗꯔ꯭ꯦ ꯅꯩꯔꯤꯅꯤꯅꯦꯍꯦ ꯑꯣ ꯑꯁꯨꯃꯥꯏꯅ ꯇꯧꯕ ꯎꯝ ꯑꯈꯣꯏꯒꯤ ꯑꯦꯟ ꯁꯤꯁꯤ ꯂꯣꯏꯔꯒ ꯑꯩꯈꯣꯏꯁꯤ ꯐꯣꯟ ꯅꯝꯕꯔꯁꯤ ꯂꯣꯏ ꯂꯩꯅꯕꯒꯤ ꯃꯌꯥꯝꯁꯦ ꯁꯇꯦꯇꯁꯤ ꯂꯣꯏ ꯎꯅꯗ꯭ꯔꯥ ꯑꯗꯨꯏꯅꯤꯗꯅ ꯑꯗꯨꯏꯗ ꯑꯩꯅ ꯃꯥꯁꯦ ꯈꯪ ꯗꯦ ꯑꯩꯅꯅꯦ ꯅꯣꯡꯃꯅꯦ ꯏꯃꯥꯟꯅꯕꯤ ꯑꯃꯒꯤ ꯌꯨꯝꯗ ꯆꯠꯂꯦꯕꯀꯣ ꯑꯗꯣ ꯏꯃꯥꯟꯅꯕꯤ ꯍꯣꯏꯗꯤ ꯌꯨꯝ ꯆ ꯆꯠꯂꯨꯕ ꯑꯩꯈꯣꯏ ꯃꯌꯥꯝ ꯄꯨꯟꯕꯒꯤ ꯁ꯭ꯇꯦꯇꯁꯦ ꯑꯩꯅ ꯊꯥꯒꯠꯄ ꯏꯃꯥꯟꯅꯒꯤ ꯁꯛꯁꯨ ꯀꯩꯁꯨ ꯕꯤꯗꯤꯑꯣ ꯑꯣꯏꯅ ꯊꯥꯒꯠꯂꯝꯅꯤ ꯎꯔꯦꯗꯅ ꯑꯗꯨꯁꯨ ꯃꯥꯗꯣ ꯑꯩꯒꯤ ꯐꯣꯟ ꯅꯝꯕꯔꯗ ꯂꯩꯕꯅꯤ ꯏꯁꯇꯦꯇꯁꯇꯨ ꯎꯔꯕꯅꯤꯅ ꯄꯥꯥꯟ ꯅ ꯑꯩꯒꯤ ꯏꯃꯥꯟꯅꯕꯤꯁꯦ ꯈꯪꯕꯒꯤ ꯔꯤꯄꯦꯟꯁꯦ ꯑꯣ ꯁ꯭ꯇꯦꯊꯁꯁꯦ ꯁ꯭ꯇꯦꯇꯁꯁꯦ ꯃꯥꯅ ꯔꯤꯄ꯭ꯂꯥꯏ ꯄꯤꯔꯛ ꯄ ꯍꯥꯏꯇꯥꯔꯦ ꯅꯁꯤ ꯅꯨꯄꯤꯁꯤ ꯇꯤꯟꯅꯔꯕ꯭ꯔꯥꯅ ꯇꯧꯔꯛꯑꯒ ꯈꯪꯕ꯭ꯔꯥ ꯑꯗꯩꯩ ꯑꯩꯅ ꯇꯤꯟꯅꯩꯌꯦ ꯅ ꯅꯪꯁꯨ ꯈꯪꯕ꯭ꯔꯣ ꯍꯪꯕ ꯑꯗꯨꯒ ꯑ ꯃꯥꯏ ꯃꯅꯥꯎ ꯅꯨ ꯄꯥꯗꯣ ꯃꯥꯅ ꯀꯣꯏꯁꯤꯅꯦꯕꯀꯣ ꯑꯩꯉꯣꯟꯗ ꯍꯥꯏꯔꯛꯏꯁꯤ ꯅꯗꯤꯦ ꯁꯣꯔꯤꯅꯥ
ꯑ
ꯌꯦ ꯇꯕ꯭ꯔ ꯑꯩꯅ ꯑꯣ ꯍꯥꯏꯗꯤ ꯑꯩꯁꯨ ꯀꯩꯝ ꯈꯟꯖꯤꯜꯂꯨꯗꯦꯕ ꯍꯥꯏꯗꯤ ꯏꯃꯥꯟꯅꯕꯤꯁꯤꯒꯤ ꯃꯅꯥꯎ ꯅꯨꯄꯥ ꯑꯃ ꯂꯩꯌꯦꯕꯀꯣ
ꯋꯥ
ꯑꯗꯨꯗꯨꯒ ꯃꯟꯗꯦꯁꯣꯔꯤꯁꯤꯒ ꯀꯣꯏꯅꯕ ꯑꯣꯏꯕ ꯖꯥꯠꯅꯦ ꯃꯥꯅ ꯍꯥꯏꯔꯛꯑꯅꯤꯅ ꯑꯩꯁꯁꯨ ꯑꯣ ꯍꯥꯏꯔꯒ ꯑꯩꯁꯦ ꯑꯩꯣꯏ ꯀꯣꯏꯅꯕꯗꯨ ꯌꯥꯝ ꯌꯥꯎꯗ꯭ꯔꯦꯕ ꯏꯃꯥꯟꯅꯕꯤꯗꯨꯗꯁꯨ ꯑꯩ ꯇꯝꯃꯝꯗꯦꯕ ꯑꯗꯨꯒ ꯅꯟꯗꯤ ꯁꯣꯏꯗꯁꯨ ꯑꯩ ꯇꯝꯃꯝꯗꯦꯕ ꯀꯩꯝ ꯇꯝꯃꯝꯗꯦꯕ ꯑꯣ ꯑꯗꯨꯗ ꯍꯥꯏꯔ ꯂꯣꯏꯁꯟꯅꯈ꯭ꯔꯦꯕ ꯈꯪꯕ꯭ꯔꯥ ꯑꯗꯨꯗꯒꯤ ꯀꯔꯤꯝ ꯐꯥꯎꯅꯈꯤꯗ꯭ꯔꯦ ꯃꯔꯝꯗꯤ ꯂꯩꯇꯕꯅꯤꯅ ꯄꯥꯎꯗꯤ ꯐꯥꯎꯅꯕ ꯌꯥꯗꯦꯗ ꯠꯇꯅ ꯑꯗꯨꯝ ꯅꯟꯗꯤ ꯁ ꯍꯣꯏ ꯁꯝ ꯐꯥꯎꯅꯒꯗ꯭ꯔꯅꯦ ꯑꯗꯨꯝ ꯐꯥꯎꯅꯗ꯭ꯔꯒ ꯐꯣꯟ ꯅꯝꯕꯔꯗꯤ ꯂꯩꯅꯔꯕꯅꯤꯅ ꯑꯗꯨꯝ ꯎꯕ ꯑꯗꯗꯒꯤꯗꯤ ꯊꯥ ꯃꯔꯤ ꯃꯉꯥ ꯇꯔꯨ ꯇꯔꯦꯠꯁꯦ ꯍꯧꯈ꯭ꯔꯀꯥꯟꯗ ꯀꯨꯏꯔꯀꯥꯟꯗꯀꯣ ꯃꯣꯏ ꯃꯁꯦꯟ ꯅꯨꯡꯉꯥꯏꯅ ꯇꯕꯩꯗ ꯀꯩꯅꯣ ꯀꯩꯅꯣꯝ ꯊꯣꯛꯄ ꯖꯥꯠꯅꯤꯗ
ꯑꯥ
ꯑꯗ ꯀꯩꯅꯣ ꯇꯧꯔꯛꯄꯅꯦꯕ ꯑꯩ ꯍꯦ ꯆꯦꯟꯅꯗꯣꯏꯅꯦꯕ
ꯑꯥ
ꯃꯥꯅ ꯃꯇꯝꯁꯤꯗ ꯇꯧꯔꯝꯃꯤꯁꯦ ꯍꯧꯖꯤꯛꯀꯤ ꯏꯃꯥꯟꯅꯕꯤꯁꯤꯒꯤ ꯃꯌꯨꯝꯁꯦ
ꯑꯥ
ꯑꯁꯤꯗꯩꯁꯤꯗꯅꯦ ꯆꯠꯂꯒ ꯃꯥ ꯁꯥꯊꯤꯕꯩ ꯆꯥꯡꯁꯤ ꯑꯃꯨꯛꯀꯣ ꯅꯨꯄꯥꯁꯦ ꯑꯇꯣꯞꯄ ꯅꯨꯄꯤ ꯀꯣꯏꯔꯝꯃꯦꯗꯅ ꯑꯗꯨꯒ ꯃꯥꯅ ꯀꯣꯏꯅꯔꯝꯕ ꯅꯨꯄꯤꯁꯦ ꯅꯟꯗꯦꯁꯣꯔꯤꯁꯤꯅꯅꯦ ꯅꯨꯄꯤꯁꯤ ꯃꯌꯨꯝꯁꯦ ꯊꯤꯗꯣꯛꯑꯦꯗꯅ ꯅꯨꯄꯤꯁꯤ ꯄꯨꯔꯛꯑꯒꯅꯦ ꯅꯨꯄꯤꯁꯦ ꯃꯥꯅ ꯃꯌꯨꯝꯇꯤ ꯐꯥꯔ ꯄꯨꯔꯛꯑꯦꯗꯅ ꯑꯗꯨ ꯅꯨꯄꯥꯁꯦ ꯃꯌꯨꯝꯗ ꯆꯪꯕꯅꯦꯕ
ꯀ ꯉꯣ ꯍꯥꯏꯁꯉꯉ ꯀ ꯀꯩꯅꯣ ꯍꯩꯃ ꯀꯩꯅꯣ ꯍꯥꯏꯁꯦꯕ ꯃꯥꯗꯤ ꯀꯃꯥꯏꯅ ꯐꯥꯔ ꯄꯨꯔꯛꯑꯏꯕ ꯑꯗꯨꯗꯤ
ꯑꯗꯨꯏꯗꯤ ꯈꯔ ꯂꯩꯔꯒꯀꯣ ꯃꯥ ꯁꯨꯃꯥꯏꯅ ꯇꯧꯕ ꯋꯥꯔꯤꯦ ꯃꯈꯥ ꯇꯔꯛꯑꯒꯦ ꯑꯁꯤꯁ ꯇꯣꯛꯈꯀꯣ ꯑꯗꯩꯗꯤ ꯑꯗꯨꯃꯥꯏꯅ ꯍꯥꯏꯔ ꯑꯗꯒꯤ ꯑꯩꯁꯦ ꯑꯣꯔꯔꯕ ꯀꯣꯏ ꯃꯥꯅ ꯀꯣꯏꯅꯩ ꯈꯣꯠꯂꯦ ꯍꯥꯏꯔꯝꯕꯗꯤ ꯑꯩꯁꯦꯥꯥꯁꯦ ꯇꯥꯟꯅꯗ꯭ꯔꯦꯗ
ꯅꯠꯇ ꯄ ꯄꯨꯔꯒ ꯑꯒ ꯀꯩ ꯗꯣꯏꯩꯅꯕ
ꯑꯗꯨ ꯍꯥꯏꯔꯛꯀꯦꯕ ꯁ꯭ꯇꯦꯞ ꯕꯥꯏ ꯏꯁꯇꯦꯞꯇ ꯑꯗ ꯑꯩ ꯀꯃꯥꯏꯅꯥꯟ ꯊꯦꯡꯅꯔꯛꯀꯦꯗꯣ ꯍꯥꯟꯅ ꯍꯥꯏꯔꯛꯀꯦꯕ ꯈꯪꯕ꯭ꯔꯥ ꯑꯗꯒꯤꯗꯤ ꯈꯔ ꯂꯩꯔ ꯇꯩ ꯐꯅꯌꯥꯝ ꯀꯨꯏꯅ ꯂꯩꯔꯒ ꯀꯣ ꯀꯌꯥꯝꯝ ꯐꯥꯎꯅꯗ꯭ꯔꯕꯅꯤ ꯍꯥꯏꯁꯦ ꯑꯩ ꯏꯃꯥꯟꯅꯕꯤꯗꯁꯨ ꯇꯝꯃꯨꯗꯦ ꯅꯟꯗꯦ ꯁꯣꯏꯗꯁꯨ ꯀꯩꯝ ꯍꯥꯏꯔꯨꯗꯦꯕ ꯃꯣꯏ ꯃꯣꯏ ꯊꯣꯛꯄ ꯑꯩꯁꯨ ꯑꯩ ꯊꯣꯛꯄ ꯑꯗꯨꯝ ꯂꯩꯖꯩꯅꯦꯕ ꯈꯪꯕ꯭ꯔꯥ ꯑꯗꯩ ꯅꯣꯡꯃꯣꯏꯩꯅ ꯐꯦꯖꯛ ꯄꯥꯏꯕꯁꯤꯗ ꯅꯟꯗꯦꯁꯣꯔꯤꯁꯤꯅꯀꯣ ꯃꯤꯒꯤ ꯐꯦꯁꯕꯨꯛ ꯄ꯭ꯔꯣꯐꯥꯏꯜ ꯏꯁꯀ꯭ꯔꯤꯟ ꯁꯣꯠ ꯂꯧꯊꯣꯛꯑꯒꯅꯦ ꯁꯤ ꯅꯨꯄꯥꯁꯦ ꯅꯨꯄꯤꯗ ꯌꯥꯝ ꯆꯣꯞꯄꯅꯦꯗ ꯇꯧꯕꯅꯤ ꯑꯗꯥꯟ ꯇꯧꯕꯅꯤ ꯃꯈꯣꯏ ꯃꯁꯌꯥꯝ ꯌꯥꯝ ꯁꯥꯡꯕꯅꯤꯅ ꯍꯧꯖꯤꯛꯀꯥꯟ ꯏꯈꯠꯂ ꯊꯥꯒꯠꯄꯤꯗꯣ ꯑꯗꯨ ꯊꯦꯡꯅꯕ ꯑꯩꯁꯦ ꯑꯍꯥꯟꯕꯗ ꯑꯗꯨꯗꯤ ꯑꯩꯁꯦꯧ ꯇꯧꯔꯤꯁꯦ ꯍꯥꯏꯔꯒ ꯑꯩꯁꯦ ꯁ꯭ꯀ꯭ꯔꯣꯜ ꯇꯧꯔꯒ ꯑꯗꯨꯝ ꯂꯩꯔꯝꯃꯦꯕꯣ ꯀꯣ ꯑꯍꯥꯟꯕ ꯊꯦꯡꯅ ꯑꯗꯨꯒ ꯑꯅꯤꯔꯛ ꯊꯦꯡꯅꯔꯦꯕ ꯈꯔ ꯅꯣꯡ ꯂꯩꯔꯒꯁꯨ ꯑꯃꯨꯛꯀꯁꯨ ꯑꯗꯨꯗꯩꯗꯤ ꯑꯃꯨꯛ ꯃꯥꯁꯦ ꯐꯦꯛ ꯑꯦꯀꯥꯎꯟꯗꯒꯤꯁꯨ ꯃꯥꯁꯦ ꯌꯥꯝ ꯁꯦꯌꯔ ꯇꯧꯍꯜꯂꯛꯑꯦꯕꯀꯣ ꯑꯩꯅ ꯁꯤꯒꯤ ꯅꯨꯄꯥꯁꯤꯒꯤ ꯃꯃꯤꯡ ꯕꯨ ꯑꯩꯕꯨ ꯀ ꯏꯗꯤ ꯏꯃꯥꯟꯅꯕꯤꯒꯤ ꯃꯅꯥꯎ ꯅꯨꯄꯥꯅꯦ ꯍꯥꯏꯔꯒꯁꯨ ꯃꯃꯤꯡ ꯃꯊꯥꯁꯦ ꯑꯩꯁꯦ ꯐꯖꯅ ꯈꯪꯕꯗꯤ ꯑꯣꯏꯗꯦꯕ ꯈꯪꯕ꯭ꯔꯥ ꯑꯗꯨꯒ ꯃꯒꯤ ꯃꯃꯥ ꯃꯥꯏ ꯃꯅꯥꯎ ꯅꯨꯄꯥꯗ ꯃꯃꯤꯡ ꯁꯤ ꯀꯧꯏ ꯍꯥꯏꯕꯁꯦ ꯑꯩꯅ ꯈꯪꯉꯤꯕꯗꯨꯒ ꯈꯪꯈꯤꯕꯗꯨꯒ ꯀꯣ ꯑꯗꯨꯒ ꯅꯟꯗꯦꯁꯣꯔꯤꯅ ꯑꯃꯨꯛ ꯊꯥꯒꯠꯂꯛꯄ ꯑꯣꯏꯕꯁꯤꯒ ꯑꯩꯦ ꯀꯣꯛꯁꯦ ꯆꯤꯡꯅꯔꯦꯕ ꯑꯦ ꯁꯨꯃꯥꯏꯅ ꯊꯥꯒꯠꯂꯤꯁꯦꯕ ꯀꯩꯒꯤ ꯑꯣꯏꯖꯥꯠꯅꯣ ꯍꯥꯏꯔꯒꯩꯅ ꯑꯃꯨꯛ ꯅꯨꯡꯉꯥꯏꯇꯗꯅ ꯏꯃꯥꯟꯅꯕꯤꯁꯤꯗ ꯑꯃꯨꯛ ꯐꯣꯟ ꯇꯧꯔꯒ ꯚ ꯅꯪ ꯅꯪꯅ ꯄꯥꯗꯣ ꯁꯨꯃꯥꯏꯅ ꯇ ꯈ ꯏꯃꯥꯟꯅꯕꯤꯁꯤ ꯅꯨꯡꯉꯥꯏꯇ꯭ꯔꯗꯅ ꯑꯗꯨꯗꯤ ꯇꯤꯟꯅꯔꯛꯕꯅꯤꯅ ꯊꯥꯏꯅ ꯇꯤꯟꯅꯔꯕꯅꯤꯅ ꯑꯗꯨꯝ ꯊꯥꯐꯝ ꯑꯃ ꯊꯣꯛꯇ꯭ꯔꯥ ꯑꯩꯁꯨꯣ
ꯊꯣꯛꯑ ꯊꯣꯛꯑꯦ
ꯃꯔꯝꯗꯤ ꯍꯥꯏꯕ ꯅꯠꯇꯦꯕ ꯑꯗꯩꯗꯤ ꯃꯥꯅ ꯍꯪꯉꯛꯦꯗꯅ ꯊꯥꯒꯠꯂꯤꯃꯤꯗꯣ ꯅꯪꯒꯤ ꯑꯦꯀꯥꯎꯟꯗꯣ ꯐ꯭ꯔꯦꯟ ꯑꯣꯏꯅꯕ꯭ꯔꯥ ꯁꯤꯅꯦꯕꯀꯣ ꯍꯈꯣꯏ ꯃꯥꯟꯅꯕꯤꯁꯦ ꯍꯪꯉꯛꯏꯁꯦ ꯑꯩꯁꯨ ꯑꯦꯟ ꯁꯤꯦ ꯌꯥꯎꯃꯤꯟꯅꯕ ꯉꯥꯡꯅꯤ ꯀꯥꯏꯁꯦ ꯍꯥꯏꯕ ꯅꯠꯇꯦꯕ ꯃꯇꯝꯗꯨꯗꯗꯤ ꯑꯗꯨꯃꯥꯏꯅ ꯍꯪꯉꯛꯄꯗꯨꯗ ꯑꯩꯅ ꯐꯦꯜ ꯑꯣꯏꯅꯕ ꯍꯥꯏꯁꯦ ꯑꯉꯥꯡꯁ ꯦ ꯑꯩꯅ ꯈꯪꯕꯨꯗꯤ ꯈꯪꯉꯦ ꯐꯖꯅ ꯄꯨꯟꯕ ꯈꯣꯠꯄꯕꯨꯗꯤ ꯅꯠꯇꯦ ꯑꯗꯨꯃꯥꯏꯅ ꯐ꯭ꯔꯦꯟ ꯍ ꯑꯗꯨꯃꯥꯏꯅ ꯈꯪꯕꯗꯒꯤ ꯐꯦ ꯑꯣꯏꯅꯕꯗꯤ ꯃꯣꯏꯅ ꯊꯥꯒꯠꯂꯛꯄꯗꯣ ꯑꯩꯁ ꯁꯨꯝ ꯑꯍꯥꯟꯕꯗꯗꯤ ꯀꯩꯝ ꯈꯜꯂꯝꯗꯦ ꯁꯨꯝ ꯃꯣꯏꯒꯤꯁꯦꯌꯥꯝ ꯁꯦꯌꯔ ꯇꯧꯅꯔꯛꯑꯦ ꯐꯦꯛ ꯑꯦꯀꯥꯎꯟ ꯃꯌꯥꯝ ꯍꯥꯡꯉꯛꯑꯦꯕ ꯀꯝꯕꯅꯗꯦ ꯁꯔꯤ ꯆꯩ
ꯇꯣ ꯊꯥꯒꯠꯂꯤꯔꯕ
ꯇꯧꯅꯕꯗꯒꯤ ꯃꯃꯥꯟꯅꯕꯤꯁꯤ ꯑꯩꯉꯣꯟ ꯍꯣꯏ ꯏ ꯃꯤ
ꯍꯃ
ꯗꯥꯏꯔꯦꯛ ꯃꯁꯛꯁꯦ ꯁꯣ ꯑꯣꯐ ꯇꯧꯔꯔꯕ ꯁꯣ ꯑꯣꯐ ꯅꯠꯇꯦ ꯗꯥꯏꯔꯦꯛ ꯐ꯭ꯂꯥꯁ ꯇꯧꯊꯣꯛꯑ ꯊꯥꯒꯠꯂꯛꯑꯕꯅꯦ ꯍꯥꯏꯕ ꯅꯨꯄꯤꯗ ꯆꯣꯞꯄ ꯃꯥ ꯑꯗꯨ ꯇꯧ ꯑꯗꯥ ꯇꯧꯕꯅ ꯀꯦꯞꯁꯟꯁꯦ ꯃꯌꯥꯝ ꯍꯦꯛꯇ ꯏꯔꯒ ꯑ ꯑꯩꯁꯨ ꯅꯨꯡꯉꯥꯏꯇꯗꯅ ꯍꯥꯏꯕꯤꯔꯨꯕꯅꯦꯕ ꯑꯩꯅ ꯇꯥꯅꯤ ꯇꯁꯥꯁꯦ ꯑꯗꯨ ꯌꯦꯡꯉꯣꯕ ꯑꯗꯨꯒ ꯀꯔ ꯏꯃꯥꯟꯅꯕꯤꯁꯤꯅꯁꯨ ꯑꯦ ꯅꯨꯄꯤꯗꯣ ꯀꯅꯥꯅꯣ ꯍꯥꯏꯕ ꯄꯣꯠꯅꯣꯃꯩꯅ ꯇꯝꯃꯨꯔꯕꯅꯤꯅ ꯍꯪꯉꯛꯑꯕꯅꯤꯅ ꯑꯩ ꯍꯪꯖꯜꯂꯛꯑꯦꯅꯦ ꯈꯟꯕ꯭ꯔꯥ ꯑꯩꯅ ꯃꯥꯁꯦ ꯑꯩꯅꯧ ꯈꯪꯗꯤ ꯈꯪꯅꯕ ꯈꯣꯠꯅꯕ ꯑꯗꯨꯒꯨꯝꯕꯗꯤ ꯂꯩꯇꯦ ꯁꯨꯃꯥꯏꯅ ꯊꯥꯏꯅ ꯑꯩꯈꯣꯏ ꯑꯦꯟ ꯁꯤ ꯁꯤ ꯌꯥꯎꯃꯤꯟꯅꯔꯤ ꯀꯥꯟꯗ ꯑꯦꯟ ꯁꯤ ꯁꯤ ꯌꯥꯎꯔꯛꯄꯗꯨꯗ ꯑꯗ ꯑꯩꯅ ꯁꯤꯁꯦ ꯌꯥꯎꯕꯗ ꯑꯩꯈꯣꯏꯒꯤ ꯒ꯭ꯔꯨꯞꯇ ꯑꯗꯨꯝ ꯌꯥꯎꯔꯛꯄ ꯑꯉꯥꯡꯅꯦꯅ ꯍꯥꯏꯌꯦꯕ ꯈꯪꯕ꯭ꯔꯥ ꯑꯗ ꯑꯩꯗꯤꯦ ꯀꯃꯥꯏꯅ ꯇꯧ ꯇꯧꯒꯦ ꯈꯣꯠꯀꯦꯅ ꯍꯪꯉꯛꯄ ꯑꯗꯨꯃꯥꯏꯅ ꯇꯧꯒꯦ ꯍꯥꯏꯅ ꯂꯤꯁꯣꯏꯒꯤ ꯊꯥꯏꯅ ꯀꯩꯦꯝ ꯂꯩꯕꯗ ꯑꯩꯈꯣꯏ ꯀ ꯑꯦ ꯀꯣꯏꯔꯒ ꯋꯥꯏꯒꯦ ꯈꯣꯠꯀꯦ ꯌꯥꯔꯛꯇꯦꯗꯅ
ꯑꯣ
ꯍꯣꯏ ꯑꯩꯅꯅꯦ ꯀꯩꯁꯨꯕꯨꯗꯤ ꯑꯩ ꯈꯪꯗꯦꯇꯥꯁꯨ ꯃꯥꯗ ꯈꯔ ꯃꯤꯗꯤ ꯈꯔ ꯑꯗꯨꯥꯏꯅ ꯃꯤ ꯃꯥꯗꯤ ꯑꯗꯨꯝ ꯃꯤ ꯈꯟꯅꯅꯕꯁꯨ ꯈꯔ ꯉꯝꯒꯟꯕ ꯑꯃꯈꯛ ꯇꯧꯒꯟꯕ ꯑꯣꯏ ꯅꯤꯅ ꯑꯗꯨꯃꯥꯏꯅ ꯃꯆꯤꯟ ꯃꯌꯥꯎ ꯈꯔ ꯌꯥꯡꯉ ꯃꯤꯗꯤ ꯈꯔ ꯉꯝꯕꯗꯤ ꯍꯣꯏ ꯑꯗꯨꯃꯥꯏꯅ ꯑꯗꯨꯝ ꯈꯇꯪꯗꯤ ꯉꯝꯕꯒꯩ ꯀꯩ ꯇꯧꯗꯤ ꯇꯧꯕꯅꯦ ꯀꯈꯣꯏ ꯊꯥꯏꯅ ꯑꯦꯛꯁꯦꯁꯟ ꯋꯥꯏꯅꯕꯩꯕ ꯑꯗꯨꯃꯥꯏꯅ ꯇꯧꯔꯒ ꯈꯠꯅꯩ ꯃꯥꯗꯨꯒ ꯇꯧꯅꯔꯒ ꯑꯗꯨꯝ ꯍꯥꯏꯔꯦ ꯊꯝꯅ ꯑꯣ ꯍꯥꯏꯔꯦ ꯊꯝꯈ꯭ꯔꯦꯕꯀꯣ ꯑꯁ ꯊꯥꯏꯅ ꯃꯉꯣꯟ ꯃꯥꯅ ꯑꯩꯈꯣꯏ ꯑꯦ ꯀꯦꯝ ꯑꯦꯝ ꯂꯩꯕꯗ ꯑꯦꯛꯁꯇꯦꯁꯟ ꯄꯣꯠꯇꯣ ꯃꯥꯅ ꯃꯊꯟꯇ ꯄꯨꯔꯛꯒ ꯑꯩꯈꯣꯏ ꯃꯌꯥꯝ ꯆꯥ ꯆꯥꯔꯖ ꯇꯧꯒꯦ ꯇꯧꯒꯦꯅ ꯇꯧꯕꯗ ꯃꯥꯅ ꯀꯅꯥ ꯀꯅꯣ ꯈꯟꯅ ꯈꯠꯂꯛꯄꯗꯣꯣꯏ ꯆꯨꯞꯄꯂꯣꯛ ꯌꯥꯗ꯭ꯔꯥ ꯀꯥꯏꯅ ꯇꯧꯅꯔꯒ
ꯍꯥꯏꯗꯤ ꯋꯥꯪꯗꯌꯦ ꯑꯗꯨꯗꯤ
ꯅꯣꯏꯅꯁꯨ ꯇꯧ ꯆꯥꯥꯁ ꯇꯧꯅꯤꯡꯉꯗꯤ ꯅꯣꯏ ꯅꯁꯥ ꯅꯁꯥꯏ ꯄꯨꯔꯣꯔꯛꯄ ꯌꯥꯗ꯭ꯔꯥ ꯀꯥꯏꯅꯧ ꯇꯧꯔꯤꯅꯤ ꯁꯤ ꯄꯣꯠꯁꯦ ꯍꯥꯏꯅꯦ ꯍꯥꯏꯕ ꯃꯥꯅ